ꯇꯥꯏ ꯇꯥꯏ ꯇꯥꯏ ꯇꯥꯏꯌꯦ ꯎꯝ
ꯑꯗꯣ ꯅꯪ ꯍꯌꯦꯡꯗꯣ ꯑꯩꯈꯣꯏ ꯀꯣꯏꯕ ꯀꯣꯏꯕ ꯆꯠꯅꯕꯒꯤ ꯄꯂꯥꯟ ꯇꯧꯋꯦꯕ ꯑꯗꯣ ꯅꯪ ꯄꯨꯡ
ꯑꯩꯗꯤ ꯀꯩꯅꯣ ꯑꯩꯗꯤꯅꯦ ꯑꯩꯗꯤ ꯄꯪꯌꯥ ꯌꯥꯕꯅꯦ ꯀꯣꯏꯕ ꯆꯥꯕ ꯍꯥꯏꯕꯗꯤꯅꯦ ꯀꯣꯏꯕ ꯆꯥꯕ ꯍꯥꯏꯕꯗꯤ ꯑꯩꯗꯤ ꯍꯪꯉꯛꯀꯅꯨ ꯑꯗꯨꯝ ꯆꯠꯂꯁꯤ ꯍꯥꯏꯌꯣ ꯍꯣꯏ ꯍꯥꯏꯔꯗꯣꯏꯅꯦ ꯑꯩꯗꯤ
ꯑꯁ ꯑꯗꯨ ꯑꯗꯨ ꯇꯥꯔꯗꯤ
ꯅꯪ ꯈꯪꯕ ꯅꯠꯇ꯭ꯔꯣ ꯑꯩꯈꯣꯏ ꯇꯤꯟꯅꯕ ꯑꯗꯨꯃꯨꯛ ꯀꯨꯏꯔꯕꯗꯣ ꯍꯥ
ꯀꯣꯏꯕ ꯃꯐꯝꯗ ꯑꯗꯨꯝ ꯆꯥꯈ꯭ꯔꯁꯦꯕ
ꯆꯥꯔꯁꯦ ꯆꯥꯔꯁꯦ ꯃꯤ ꯀꯌꯥ ꯁꯨꯗꯣꯏꯅꯣ ꯑꯩꯈꯣꯏꯁꯦ
ꯃꯤꯁꯦ ꯑꯩꯅꯦ ꯃꯤ ꯏꯃꯥꯟꯅꯕꯤ ꯑꯃꯗꯨꯅꯦ ꯃꯤ ꯃꯔꯤ ꯃꯉꯥꯗꯤ ꯆꯠꯇꯧ ꯃꯥꯜꯂꯦ ꯍꯥꯌꯦꯡꯁꯦ
ꯅꯪꯅ ꯇꯔꯨꯛ ꯍꯣꯏ ꯅꯨꯄꯤ ꯉꯥꯛꯇꯅꯤ
ꯅꯪꯒꯤ ꯀꯩꯒꯤ ꯌꯥꯗꯕ ꯅꯪꯒꯤ ꯁꯥꯏꯗꯣ ꯄꯨꯔꯛꯑꯣꯗꯅ
ꯑꯁ ꯃꯥꯗꯣ ꯑꯥ ꯁꯤꯗ ꯂꯩꯇꯕ
ꯑꯗꯣ ꯁꯤꯗ ꯂꯩꯇ꯭ꯔ ꯗꯤꯅꯦꯁ ꯁꯤ ꯅꯛ ꯅꯛꯄꯗꯅꯦ ꯑꯃ ꯁꯦꯝꯔꯣꯕ
ꯑꯗꯣ ꯑꯁ ꯁꯦꯝꯕꯗꯨ ꯌꯥꯔꯦꯅꯦ ꯑꯃꯟꯅ ꯄꯦꯜꯂꯦ ꯄꯦꯟ ꯄꯦꯟꯂꯒꯦ ꯍꯥꯏꯔꯣ
ꯑꯣ ꯑꯃꯅ ꯄꯦꯜꯂꯒꯦꯕ ꯑꯩꯗꯤ ꯑꯅꯤ ꯑꯍꯨꯝ ꯁꯦꯝꯗꯣꯏꯅꯦ
ꯑꯁ ꯑꯗꯨ ꯍꯧꯖꯤꯛꯇꯤ ꯀꯦ ꯅꯍꯥꯟ ꯅꯍꯥꯟ ꯒꯩꯗꯤ ꯅꯪꯁꯨ ꯗꯨꯕꯣꯠꯆꯠꯄꯗꯣ ꯍꯧꯖꯤꯛꯁꯨ ꯑꯗꯨꯝ ꯆꯠꯂꯤꯕ꯭ꯔꯥ
ꯍꯥ ꯑꯃꯨꯛ ꯑꯃꯨꯛꯀꯥ ꯍꯥꯏꯔꯛꯑꯣꯗꯣ
ꯅꯪ ꯅꯍꯥꯟꯒꯩ ꯃꯃꯥꯡꯗ ꯗꯨꯕꯣꯠ ꯆꯠꯄꯗꯣ
ꯑꯥ
ꯍꯧꯖꯤꯛꯁꯨ ꯑꯗꯨꯝ ꯆꯠꯂꯤꯕ꯭ꯔꯕ
ꯆꯠꯂꯤꯦꯅꯦ ꯍꯧꯖꯤꯛꯇꯤ ꯑꯍꯨꯝ ꯁꯨꯔꯦ
ꯑꯁ ꯂꯩꯩꯔꯅꯗꯅ
ꯑꯥ ꯅꯔꯨꯞ ꯅꯨꯄꯤ ꯍꯥꯏꯁꯦ ꯁꯥꯊꯤꯕꯅꯤꯀꯣ ꯇꯥꯍꯣ ꯃꯪ ꯑꯝꯕ ꯃꯤꯅꯤ ꯀ ꯋꯥꯏꯆꯦ ꯌꯥꯕꯅꯦ ꯍꯥꯏꯒꯤ
ꯑꯗꯣ ꯃꯥꯗꯤ ꯑꯗꯨꯝ ꯇꯝꯄꯥꯛꯇ ꯂꯩꯕ꯭ꯔꯥ ꯅꯠꯇ꯭ꯔꯒ
ꯑꯃꯗꯣ ꯑꯍ ꯑꯍꯥꯟꯕꯗꯣ ꯑꯍꯥꯟꯕꯗꯣ ꯑꯗꯨꯗꯤ ꯇꯝꯄꯥꯛꯛꯇ ꯑꯗꯨꯝ ꯂꯩꯌꯦ ꯑꯗꯨꯒ ꯑꯅꯤꯗꯨꯗꯤ ꯆꯤꯡꯗ ꯂꯩꯌꯦꯗ ꯑꯃꯗꯤ ꯆꯤꯡ ꯑꯣꯏꯔꯁꯨ ꯌꯥꯝ
ꯌꯦ ꯑꯗꯨꯗꯤ
ꯍꯣꯏ
ꯌꯥꯏꯃꯒ ꯑꯁ ꯂꯩꯔꯦ ꯅꯨꯄꯥ ꯑꯍꯟ ꯀꯩꯅꯣ ꯐꯤꯂꯝ ꯗꯤꯗꯥꯔꯣ ꯑꯃ ꯗꯥꯏꯂꯣꯛ ꯑꯃ ꯂꯩꯗꯥꯏꯅꯦ ꯅꯨꯄꯥ ꯑꯍꯟ ꯅꯨꯄꯥ ꯌꯥꯏꯃ ꯅꯨꯄꯥ ꯇꯣꯝꯃꯣ ꯀꯥꯏꯅ ꯍꯥꯏꯕꯗꯣ ꯑꯗꯨ ꯅꯉꯣꯟꯗ ꯄꯣꯛꯞ ꯇꯥꯔꯦ
ꯂꯣꯏꯅꯃꯛ ꯑꯗꯨꯃꯥꯏꯅ ꯑꯣꯏꯕꯅꯦ ꯑꯩꯒꯤꯁꯦ ꯑꯃꯅꯅꯦ
ꯑ
ꯑꯍꯥꯟꯕꯒꯤꯗꯣ ꯑꯍꯥꯟꯕꯒꯤꯗꯣ ꯈ꯭ꯋꯥꯏꯗꯒꯤ ꯑꯍꯥꯟꯕ ꯈꯪꯅꯕꯗꯣ ꯅꯨꯄꯥꯗꯣ
ꯑꯥ
ꯃꯥꯗꯤ ꯇꯝꯄꯥꯛꯛꯇ ꯂꯩꯌꯦꯕ ꯍꯧꯖꯤꯛꯁꯦ
ꯎꯝ
ꯀꯟꯅ ꯂꯥꯏꯔꯤꯛ ꯄꯥꯏꯌꯦ ꯃꯥꯗꯣ ꯄ꯭ꯔꯤꯈꯥ ꯊꯥꯅꯤꯡꯉꯥꯏ ꯌꯥꯝ ꯂꯩꯑ ꯍꯥꯏꯔꯝꯕꯅꯦ ꯉꯥꯡꯅꯗ꯭ꯔꯦ ꯌꯥꯝ ꯀꯨꯏꯔꯦ ꯃꯥꯒ ꯉꯥꯡꯅꯗꯕ ꯑꯗꯣ ꯌꯥꯏꯃꯗꯣ ꯃꯥꯗꯤ ꯆꯤꯡꯗ ꯂꯩꯌꯦ ꯍꯧꯖꯤꯛ ꯊꯕꯛꯪ ꯌꯥꯝ ꯁꯨꯔꯒ ꯂꯩ ꯂꯧꯗꯒ ꯌꯥꯝ ꯆꯠꯂꯒ ꯑꯇꯣꯝꯕꯗꯨꯗꯤꯅꯦ ꯇꯨꯝꯃꯟꯗꯅꯅꯦ ꯇꯨꯝꯃꯟꯕꯒꯤꯅꯦ ꯃꯥꯗꯤ ꯌꯥꯗ꯭ꯔꯦ ꯃꯥꯗꯤ ꯌꯥꯗ꯭ꯔꯦ ꯃꯥꯗꯤ ꯄꯥꯔꯅꯨ
ꯑꯁ ꯌꯥꯝ ꯇꯨꯝꯃꯁꯨ ꯑꯇꯣꯝꯕꯅꯤ ꯀꯩꯅꯣ
ꯍꯣꯏ ꯑꯁ ꯌꯥꯝ ꯍꯩꯅꯗꯦ ꯑꯩꯅ
ꯂꯧꯊꯣꯛꯈ꯭ꯔꯣ ꯑꯗꯨꯗꯤ ꯅꯪ ꯍꯩꯅꯗ꯭ꯔꯗꯤ
ꯑ ꯑꯗꯣ ꯉꯥꯡꯅꯕꯗꯤ ꯅꯨꯡꯉꯥꯏꯕꯅꯦ ꯃꯥꯁꯨ
ꯑꯦ
ꯉꯥꯡꯅꯕꯅꯤ ꯃꯥꯅ ꯈ꯭ꯋꯥꯏꯗꯒꯤ ꯍꯩꯕꯅꯦ ꯀꯃꯥꯏ ꯇꯧꯅꯤ
ꯑꯗꯨꯒꯤꯅꯦꯕꯅ ꯑꯗꯣ ꯂꯧꯊꯣꯛꯧꯕ ꯌꯥꯗ꯭ꯔꯤꯁꯦ
ꯑꯗꯨꯅꯦ ꯑꯅꯤꯗꯨꯗꯤ ꯒ꯭ꯌꯥꯟꯗꯤ ꯌꯥꯝ ꯇꯥꯏꯕ ꯑꯗꯨ ꯑꯣꯏꯔꯁꯨ ꯉꯥꯡꯅꯕꯗꯨ ꯅꯨꯡꯉꯥꯏꯇꯦꯕ ꯑꯃꯁꯤꯗꯤ ꯑꯇꯣꯝꯕꯁꯤꯗꯤ ꯑꯩꯅꯒ ꯑꯇꯣꯝꯕꯤ ꯑꯣꯏꯕꯒ
ꯃꯥꯅꯦ ꯇ ꯍ
ꯆꯨꯅꯗꯤ ꯌꯥꯝ ꯆꯨꯅꯕꯅꯤꯀꯣ ꯈꯠꯅ
ꯑ
ꯈꯠꯅꯕꯁꯨ ꯌꯥꯝ ꯈꯠꯅꯩ ꯃꯥꯒꯗꯤ ꯑꯗꯨ ꯃꯥꯒ ꯍꯦꯟꯅ ꯅꯨꯡꯉꯥꯏꯌꯦ
ꯑꯩ ꯅꯣꯡꯅꯤꯡꯉꯦ ꯁꯤ ꯃꯇꯥꯡꯗꯤ
ꯅ ꯀ ꯂꯨꯍꯦ ꯅꯅ ꯄꯤꯌꯥꯏꯁꯦ
ꯑꯗꯣ ꯑꯁ ꯃꯊꯪꯗꯗꯤ ꯃꯔꯤ ꯃꯉꯥ ꯁꯨꯗꯣ ꯄ꯭ꯂꯥꯟ ꯇꯧꯔꯝꯕ ꯌꯥꯏꯅꯦ ꯅꯪꯁꯨ
ꯇꯧ ꯇꯧꯅꯤ ꯇꯧꯅꯤ ꯑꯁ ꯑꯍꯨꯝꯗ ꯇꯣꯛꯔꯣꯏꯗꯕꯅꯦ ꯍꯥꯏꯗꯤ ꯆꯠꯂꯗꯣꯏꯅꯦ
ꯍꯧꯖꯤꯛ ꯑꯁ ꯑꯩꯗꯤ ꯇꯧꯅꯤꯡꯗꯦ
ꯇꯧꯔꯨꯅꯨ ꯇꯧꯔꯨꯅꯨ ꯃꯊꯥ ꯌꯥꯝ ꯁꯥꯟꯅꯕꯅꯦ
ꯅ ꯅꯪꯁꯨ ꯑꯁ ꯀꯣꯛ ꯐꯖꯅ ꯂꯤꯡꯉꯝꯃꯤꯅꯦ ꯑꯗꯨ
ꯃꯥꯅꯦꯅꯦ ꯑꯁ ꯎꯄꯥꯏ ꯂꯩꯇꯦꯀꯣ ꯍꯧꯖꯤꯛꯀꯥꯟꯁꯦ ꯇꯥꯏꯕꯪ ꯀꯥꯟꯁꯦ ꯁꯨꯃꯥꯏꯅ ꯇꯧꯗ꯭ꯔꯗꯤ ꯌꯥꯗꯦꯕ
ꯑꯣꯐꯥꯕ ꯍꯦꯛꯇ ꯀꯣꯛ ꯐꯥꯗꯣꯏꯅꯦꯕꯅ ꯅꯠꯇ꯭ꯔꯥ
ꯑꯩꯗꯤ ꯄꯣꯊꯥꯕ ꯍꯥꯏꯗꯦ
ꯑꯐꯥꯕ ꯀꯣꯛ ꯐꯥꯒꯗꯕ ꯅꯠꯇ꯭ꯔꯕ ꯑꯗꯨꯒꯤ ꯃꯔꯤ ꯃꯉꯥ ꯃꯔꯛꯇ
ꯍꯣꯏ ꯍꯣꯏ ꯉꯥꯡꯅꯕꯗꯤ ꯂꯣꯏꯅꯃꯛ ꯉꯥꯡꯅꯗꯣꯏꯕꯀꯣ
ꯂꯪ ꯊꯧꯗꯦ ꯄꯨ ꯂ
ꯇꯧꯔꯣꯏ ꯇꯧꯔꯣꯏ ꯑꯁ ꯑꯩꯗꯤ ꯌꯥꯝ ꯑꯣꯛꯄꯅꯦꯍꯦ ꯌꯥꯝ ꯌꯥꯝ ꯒ꯭ꯌꯥꯟ ꯇꯥꯕꯤꯅꯦ ꯑꯩꯗꯤ ꯐꯖꯅ ꯌꯦꯡꯊꯔꯒ ꯂꯧꯗꯣꯏꯅꯦ
ꯃ ꯌꯥꯝꯅ ꯗ ꯌꯥꯅꯤ
ꯈꯪꯔꯣꯏꯍꯦ ꯌꯥꯝ ꯅꯨꯡꯁꯤꯈ꯭ꯔꯖꯥꯠꯅꯦ ꯃꯣꯏꯅ ꯑꯩꯕꯨ
ꯑꯗꯣ ꯈꯪꯗ꯭ꯔꯤꯉꯩꯗꯤ ꯌꯥꯝ ꯅꯨꯡꯁꯤꯔꯔꯕꯅꯦꯕ ꯈꯪꯉ ꯀꯥꯟꯗꯗꯤ ꯇ ꯂꯥꯛ ꯊꯅꯤꯀꯣ
ꯈꯪꯉꯣꯏ ꯈꯪꯉ ꯈꯪꯉꯔꯣꯏ ꯈꯪꯉꯣꯏ ꯑꯃꯗꯤ ꯌꯥꯝ ꯇꯨꯝꯕ ꯄꯥꯝꯕ ꯑꯃꯅ ꯊꯕꯛ ꯁꯨꯕ ꯌꯥꯝ ꯄꯥꯝꯕ ꯑꯃꯅ ꯂꯥꯏꯔꯤꯛ ꯄꯥꯕ ꯌꯥꯝ ꯄꯥꯝꯕ ꯐꯖꯗ꯭ꯔꯣ ꯑꯩꯒꯤꯁꯦ
ꯌꯥꯝ ꯂꯩꯔꯅꯦ ꯑꯗꯨꯒꯤꯅꯦ ꯅꯪ ꯌꯥꯔꯦ ꯑꯗꯣ ꯑꯗꯨꯝ ꯀꯣ ꯑꯃꯅꯗꯤ ꯌꯥꯝ ꯇꯨꯝꯃꯦ ꯑꯃꯗꯤ ꯊꯕꯛ ꯌꯥꯝ ꯀꯜꯂꯦꯕ ꯑꯃ ꯂꯔꯤꯛ ꯄꯥꯏꯑꯕ ꯑꯗꯣ ꯅꯪ ꯀꯣꯜ ꯇꯧꯅꯕ ꯃꯤ ꯑꯃ ꯃꯤ ꯑꯃꯃꯨꯛ ꯊꯤꯔꯨꯅꯦ ꯑꯗꯨꯗꯤ
ꯇꯧ ꯑꯣ ꯑꯥꯏꯗꯤꯌꯥ ꯑꯃꯅꯦ ꯑꯗꯨꯁꯨ
ꯐꯔꯤ ꯂꯩꯃꯜ ꯂꯁꯨ ꯁꯨ
ꯑ ꯆꯨꯑꯦ ꯌꯥꯝ ꯆꯨꯑꯦ ꯀꯃꯥꯏꯅ ꯇꯧꯁꯤꯔꯣ
ꯑ ꯑꯃ ꯏꯣ ꯑꯩꯗꯤ ꯑꯗꯨꯝ ꯏꯕꯅꯤꯗꯤ ꯃꯔꯛ ꯃꯔꯛ ꯑꯗꯨꯝ ꯀ ꯇꯧꯋꯦ
ꯑꯣ ꯅꯨꯢꯁꯤꯈꯔꯕꯅꯦꯗ
ꯎꯝ
ꯑꯣꯟꯊꯣꯛꯅ ꯅꯨꯡꯁꯤꯈ꯭ꯔꯦꯗ ꯅꯪꯁꯤꯁꯨ ꯑꯁ ꯑꯩ ꯉꯁꯥꯏ ꯆꯥꯛ ꯌꯥꯝ ꯂꯥꯝꯕꯅꯦꯕ
ꯑꯥ
ꯊꯕꯛ ꯑꯃ ꯆꯠꯂꯨꯕ
ꯀꯩ ꯊꯕꯛ ꯀꯩ ꯊꯕꯛ ꯆꯠꯂꯤꯕ ꯕꯖꯥꯔ ꯆꯠꯂꯤꯕꯥ
ꯍꯣꯏ ꯅꯍꯥꯟ ꯅꯍꯥꯟ ꯅꯪ
ꯃꯥꯂꯦ
ꯑꯣ ꯍꯣꯏ ꯑꯁ ꯑꯗꯣ ꯅꯍꯥꯟꯈꯣꯏ ꯅꯪꯒ ꯑꯩ ꯆꯠꯃꯤꯟꯅꯩꯗꯅ ꯕꯖꯥꯔꯗ ꯑꯗꯨ ꯆꯠꯃꯤꯟꯅꯕꯗ ꯎꯝ ꯀꯩꯔꯥ ꯐꯅꯦꯛ ꯑꯃ ꯃꯩꯇꯩ ꯐꯅꯦꯛ ꯑꯃ ꯌꯥꯝ ꯐꯖꯔꯝꯃꯦ ꯅꯪꯅ ꯍꯥꯏꯔꯝꯕꯗꯣ
ꯑꯣ
ꯀꯩꯊꯦꯟꯗꯒ ꯌꯥꯝ ꯌ ꯑꯣ ꯍꯣꯏ ꯀꯊꯦꯟꯗ ꯀꯩꯊꯦꯟꯗꯒ ꯌꯥꯝ ꯌꯣꯂꯝꯕ ꯑꯗꯣ ꯑꯗꯨ ꯂꯧꯕ ꯆꯠꯄ ꯑꯩꯁꯦ
ꯏꯁ
ꯑꯗꯨꯗꯅꯦ
ꯑꯥ
ꯉꯁꯥꯏꯒꯤ ꯇꯝꯄꯥꯛꯇ ꯂꯩꯔꯝꯕꯗꯣ
ꯑꯥ
ꯑꯗꯨꯅ ꯀꯣꯜ ꯇꯧꯔꯕ ꯀꯥꯏ ꯆꯠꯂꯤꯅꯣ ꯍꯥꯏꯔꯛꯄ ꯑꯗꯨ ꯑꯁ ꯕꯦꯔꯥ ꯌꯥꯝ ꯀꯥꯔꯦ ꯍꯥꯏꯁꯦ
ꯑꯗꯨꯅꯪ ꯀꯌꯥꯝ ꯂꯧꯔꯕ ꯉꯁꯤꯒꯤꯗꯤ
ꯐꯅꯦꯛꯔꯣ ꯀꯔꯤꯅꯣ
ꯑꯥ ꯐꯅꯦꯛ
ꯂꯧꯑꯦ ꯑꯥ ꯑꯅꯤ ꯂꯧꯔꯝꯃꯦ ꯄꯩꯁꯥ ꯀꯣꯟꯅꯔꯝꯗꯦ
ꯑꯣ ꯑꯁ ꯃꯊꯪꯗꯗꯤ ꯏꯕꯥꯅꯤ ꯄꯨꯅ ꯆꯠꯁꯦ ꯐꯠꯖ ꯐꯖꯕ ꯈꯜꯂꯒ
ꯑꯗꯨꯅꯦ ꯍꯣꯏ ꯍꯣꯏ ꯑꯇꯩ ꯑꯇꯩꯁꯨ ꯌꯥꯝ ꯂꯩꯌꯦ ꯑꯩꯁ ꯄꯩꯁꯥ ꯇꯥꯍꯟꯕꯗꯣ ꯍꯩꯇꯦꯕ ꯅꯪꯒꯨꯝꯅ ꯍꯩꯇꯕꯗꯣ ꯅꯪ ꯅꯤꯡꯁꯤꯡꯕꯗꯨ ꯅꯪ ꯅꯤꯡꯁꯤꯡꯕꯗꯨ
ꯑ ꯑꯗꯨ ꯃꯊꯪꯗꯗꯤ ꯅꯪ ꯅꯪ ꯐ꯭ꯔꯤ ꯑꯣꯏꯕ ꯃꯇꯝꯗ ꯑꯗꯨꯝ ꯍꯥꯏꯔꯛꯑꯣ ꯑꯩꯗꯤ ꯑꯗꯨꯝ ꯐ꯭ꯔꯤ ꯂꯩꯌꯦꯕ ꯑꯗꯨꯒꯤꯅꯤꯅ ꯅꯪ ꯅꯪ ꯉꯁꯤ ꯅꯪ ꯉꯁꯤ ꯆꯠꯄꯗꯣ ꯍ ꯏꯕꯥꯅꯤ ꯆꯠꯁꯦ ꯈꯣꯠꯁꯦ ꯅ ꯍꯥꯏꯔꯛꯇꯕꯒꯤ ꯑꯩ ꯈꯪꯗꯕꯅꯦꯕ
ꯑꯁ ꯑꯩꯗꯣ ꯑꯁ ꯑꯩꯅ ꯈꯟꯕꯗ ꯅꯪꯗꯣ ꯌꯥꯝ ꯆꯤꯜꯂꯝꯒꯗ꯭ꯔꯥ ꯅ ꯈꯟꯕꯀꯣ ꯑꯗꯨꯗꯅꯦꯕ ꯃꯊꯪꯗꯗꯤ ꯍꯣꯏ ꯍꯣꯏ ꯍꯥꯏꯔꯛꯀꯦ
ꯑ ꯃꯊꯅꯨꯗꯁꯦꯃ ꯄꯨꯟꯅ ꯆꯥꯠꯇꯧꯅꯤꯀꯣ
ꯆꯠꯆꯥꯦ ꯆꯠꯦ ꯑꯥꯂꯨ ꯉꯧꯋꯤꯅꯦ
ꯑꯁ ꯃꯊꯟꯗ ꯂꯩꯔꯝꯅꯦ ꯎ ꯀꯩꯅꯣ ꯁꯝ ꯁꯝꯕꯗ ꯁꯦꯝꯕ ꯃꯥꯜꯂꯦ ꯑꯩꯁꯨ ꯏꯊꯟꯗ ꯂꯩꯔꯗꯤ ꯑꯗꯨꯃꯥꯏꯅ ꯇꯧꯋꯤ ꯆꯥꯛ ꯆꯥꯗꯕꯤꯁꯨ ꯂꯩ ꯌꯥꯎꯋꯦ ꯑꯩ
ꯑꯩꯗꯤ ꯆꯥꯛ ꯆꯥꯗꯅꯁꯨ ꯂꯩꯕꯗꯤ ꯍꯦꯛ ꯉꯝꯗꯦꯌꯦ ꯑꯗꯨꯝ ꯆꯥꯔꯗꯣꯏꯅꯦ ꯍꯥꯏꯗꯤ ꯀꯔꯤꯔ ꯀꯔꯅꯤ
ꯇꯣꯝꯇ ꯂ ꯂꯩꯕꯂꯤ ꯅ ꯊꯒꯦꯔ
ꯍꯥꯏꯅ ꯔ ꯈꯈꯤꯅꯦꯕꯦꯝꯃ ꯑꯗꯣ
ꯎ
ꯅꯪꯁꯦ ꯑꯩꯒ ꯈꯪꯅꯕꯁꯦ
ꯑꯥ
ꯀꯨꯏꯔꯦꯅ ꯀꯣ
ꯍꯣꯏ ꯆꯍꯤ ꯔꯝꯗꯧ ꯃꯥꯜ
ꯎꯝ ꯑꯗꯣ ꯅ ꯅꯪ ꯇꯤꯟꯅꯕ ꯃꯔꯨꯞꯒꯤ ꯃꯔꯛꯇ ꯈ꯭ꯋꯥꯏꯗꯒꯤ ꯑꯩꯕꯨ ꯅꯨꯡꯁꯤꯕ꯭ꯔꯥ ꯅꯠꯇ꯭ꯔ ꯑꯇꯩ ꯀꯅꯥ ꯅꯨꯡꯁꯤꯕ꯭ꯔꯥ
ꯅꯪꯅꯦ ꯑꯗꯨꯒ ꯏꯃꯥꯟꯅꯕꯤ ꯑꯅꯤꯅꯦ
ꯑꯅꯤꯅꯦ ꯑꯍꯨꯝꯅꯦꯒ ꯍꯥꯏ ꯌꯨꯔ ꯀꯩꯅꯣ ꯑꯃꯈꯛꯇ ꯑꯃꯈꯛꯇ ꯍꯥꯏꯔꯛꯋꯣ ꯃꯥꯅꯦ ꯍꯥꯏꯕꯗꯣ ꯀꯔꯝꯕꯗꯨꯔꯣ
ꯅꯪ ꯅꯪꯅ ꯅꯪꯅ ꯑꯍꯥꯟꯕꯅꯦꯕ ꯑꯗꯣ ꯎꯝ ꯑꯃ ꯑꯃꯨꯛ ꯂꯩꯔꯕ ꯑꯗꯣ ꯑꯩꯈꯣꯏ ꯑꯩꯈꯣꯏ ꯑꯍꯨꯝꯗ ꯉꯥꯏꯔꯦꯒ ꯌꯥꯝ ꯊꯤꯅ ꯐꯖꯅ ꯊꯦꯡꯅꯕꯗ
ꯑꯩꯒꯤ ꯊꯝꯃꯣꯏ ꯊꯨꯕꯥꯏꯒꯤꯅꯨꯀꯣ ꯑꯗꯨꯃꯥꯏꯅ ꯍꯥꯏꯔꯒ ꯇꯥꯕ꯭ꯔꯥ
ꯇꯥꯏꯌꯦ
ꯑꯩꯒꯤ ꯊꯝꯃꯣꯏ ꯊꯨꯒꯥꯏꯕꯤꯅꯨꯕ ꯑꯗꯨꯃꯥꯏꯅ ꯍꯥꯏꯔꯛꯀꯅꯣꯕ
ꯑꯁꯤ ꯑꯗꯨꯗꯤ ꯑ ꯅꯈꯣꯏꯦ
ꯑꯩ ꯑꯣꯏꯔꯦ ꯍꯣꯏ ꯑꯗꯨꯃꯥꯏꯅ ꯍꯥꯏꯌꯣ ꯎꯝ ꯅꯪ ꯑꯩ ꯑꯣꯏꯔꯝꯍꯟꯗ꯭ꯔꯗꯤ ꯍꯌꯦꯡꯒꯤ ꯁꯤꯡꯖꯨꯗꯣ ꯄꯨꯔꯝꯔꯣꯏ
ꯑꯩ ꯃꯌꯥꯝ ꯁꯦꯝꯃꯉꯄꯣ ꯍꯦꯛ
ꯍꯣꯏ ꯑꯩ ꯇꯥꯕꯅꯤꯅ
ꯍꯧꯖꯤꯛꯇ ꯁꯦꯝ ꯁꯦꯝꯃꯒ ꯂꯥꯛꯑꯗꯤ ꯎ
ꯂꯥꯛꯈꯤꯅꯤ ꯂꯥꯛꯈꯤꯅꯤ ꯇꯧꯔꯛꯈꯤꯅꯤ ꯇꯧꯔꯛꯈꯤꯅꯤ ꯑꯁ
ꯀꯣꯕꯤꯒ ꯀꯩꯇꯦꯩꯅꯣ ꯃ ꯃꯤꯛꯁ ꯇꯧꯧꯕꯗꯣ
ꯑꯣ ꯑꯣ ꯇꯧꯔꯒꯅꯤ ꯇꯧꯔꯒꯅꯤ
ꯎꯝ
ꯕꯦꯁꯟꯒ ꯍꯥꯞꯄꯒꯅꯦ
ꯑꯥ
ꯊꯝꯕꯥꯜ ꯃꯅꯥꯒ ꯀꯣꯠꯂꯒ ꯆꯥꯗꯣꯏꯕ ꯑꯣ
ꯑꯗꯣ ꯑꯩ ꯃꯅꯥꯗꯨ ꯆꯥ ꯍꯩꯇꯦ
ꯅꯍꯥꯟꯗꯤ ꯌꯥꯝ ꯆꯥꯔꯝꯗꯥꯏꯅꯦ
ꯑꯗꯣ ꯆꯥꯗ-ꯆꯥꯗꯕꯗꯣ ꯀꯌꯥꯝ ꯀꯨꯏꯃꯟꯕꯒꯤ ꯃꯍꯥꯎꯗꯣ ꯑꯥ ꯍꯩꯅꯔꯛꯇ꯭ꯔꯕ ꯑꯗꯨꯒꯤꯅꯤꯗ ꯑꯩꯈꯣꯏ ꯍꯥꯟꯅ ꯄꯨꯜꯂꯝꯕ ꯃꯇꯝꯗꯗꯤ ꯑꯗꯨꯝ ꯆꯥꯕꯗꯣ
ꯎꯝ ꯍꯩꯅꯗ꯭ꯔꯕꯣ ꯍꯧꯖꯤꯛꯅ
ꯎꯝ ꯑ ꯆꯥꯈꯤꯗꯕ ꯀꯨꯏꯕ ꯑꯗꯨꯝ ꯆꯥꯔꯗꯤ ꯃꯍꯥꯎꯗꯣ ꯑꯗꯨꯝ ꯈꯪꯉꯛꯀꯅꯤꯕ
ꯎꯝ ꯎꯝ ꯎꯝ ꯃꯥꯅꯦ ꯃꯥꯅꯦ ꯑꯦ ꯑꯩ ꯇꯝꯕꯤꯔꯗꯣꯏꯅꯦ ꯋꯥꯈꯜ ꯋꯥꯔꯅꯨ
ꯍꯣꯏ ꯍꯌꯦꯡ ꯃꯌꯥꯝ ꯁꯦꯝꯃꯒ ꯄꯨꯔꯛꯑꯣ
ꯎꯝ ꯑꯗꯣ ꯅꯃꯥ ꯅꯄꯥꯗꯤ ꯀꯝꯗꯧꯔꯤꯒꯦ ꯅꯨꯡꯉꯥꯏꯔꯤꯕꯣ ꯃꯣꯏꯗꯤ
ꯍꯣꯏ ꯌꯨꯝꯗ ꯑꯗꯨꯝ ꯂꯩꯌꯦ ꯃꯣꯏ
ꯅꯨꯡꯁꯤꯌꯦꯀꯣ ꯃꯣꯏꯁꯨ ꯃꯃꯥ ꯕꯕꯥꯁꯨ ꯅꯨꯡꯁꯤꯌꯦ
ꯑꯗꯣ ꯑꯥ ꯑ ꯏꯃꯥꯗꯣ ꯅꯍꯥꯟ ꯀꯣꯜ ꯇꯧꯔꯛꯄꯗ ꯅꯃꯥꯟꯅꯕꯤ ꯅꯪ ꯅꯪꯕꯨ ꯍꯥꯏꯔꯒꯀꯣ ꯃꯥ ꯃꯥꯗꯨ ꯅꯣꯏ ꯅꯣꯏ ꯑꯅꯤ ꯑꯗꯨꯝ ꯃꯔꯛ ꯃꯔꯛ ꯀꯣꯜ ꯇꯧꯕ꯭ꯔ ꯈꯣꯠꯄ꯭ꯔ ꯍꯪꯉꯦꯕ ꯃꯥꯅꯦ ꯅꯪꯅꯤ ꯁꯤꯅꯤ ꯃꯥꯜꯂꯦ
ꯎꯍꯨꯝ ꯑꯩ ꯑꯣꯏꯔꯝꯅꯤ ꯅꯤ ꯑꯩ ꯑꯣꯏꯔꯝꯅꯤ ꯏꯃꯥꯅꯁꯨ ꯅꯪꯗꯨꯝ ꯗꯨ ꯂꯥꯥ ꯌꯥꯝ ꯍꯪꯔꯝꯕꯅꯦ ꯅꯔꯨ ꯅꯨꯄꯤꯗꯣ ꯀꯥꯏ ꯆꯠꯈ꯭ꯔꯦ ꯍꯥꯏꯅ ꯁꯤꯡꯖꯨ ꯌꯥꯝ ꯄꯥꯝꯖꯕꯤꯗꯣ
ꯑꯥ ꯏꯃꯥ ꯁꯤꯅ ꯑꯗꯨꯝ ꯎꯗꯕ ꯃ ꯃ-ꯃ-ꯃꯁꯛꯀꯗꯣ ꯎꯗꯕ ꯀꯨꯏꯔꯦꯅꯦ ꯀꯥꯏꯅ ꯃꯥꯅ ꯍꯥꯏꯔꯛꯄꯗꯣ ꯑꯗꯣ ꯑꯩꯈꯣꯏꯖꯨ ꯑꯥ ꯎꯔꯛꯑꯅꯤ
ꯀꯥꯎꯊꯣꯛꯈ꯭ꯔꯦ ꯎꯗꯕ ꯀꯨꯏꯔꯕꯒꯤ
ꯑꯁ
ꯅꯪ ꯁꯛꯇꯣ ꯀꯥꯎꯊꯣꯛꯈ꯭ꯔꯦ ꯅꯪ ꯃꯤꯠꯇꯣ ꯀꯃꯥꯏꯅ ꯇꯧꯕ꯭ꯔꯥ ꯀꯥꯎꯊꯣꯛꯈ꯭ꯔꯦ ꯄꯥꯡꯕ꯭ꯔꯥ
ꯃꯤꯠ ꯃꯤꯊꯨꯞ ꯈꯔ ꯂꯩꯕꯗꯣ ꯃꯤꯗꯤꯌꯝꯗ ꯑꯁ ꯀꯔꯤꯅꯣ ꯌꯥꯝ ꯊꯨꯅ ꯀꯥꯎꯏꯅ
ꯑꯁ ꯅꯪ ꯈꯪꯗ꯭ꯔꯣ ꯑꯩ ꯅꯨꯄꯥ ꯑꯍꯨꯝꯅꯦ ꯄꯥꯟꯅꯔꯤꯁꯦ ꯏꯕꯦꯝꯃꯥ
ꯑꯗꯨꯒꯤ ꯑꯩ ꯀꯥꯎꯔꯦꯕ ꯅꯪ ꯅꯠꯇ꯭ꯔ
ꯎꯝ ꯍꯟꯅ ꯑꯗꯨꯃꯥꯏꯟ ꯇꯧꯔꯛꯀꯅꯨ ꯑꯗꯨꯃꯥꯏꯟ ꯇꯧꯔꯛꯀꯅꯨ